ꯇꯥꯕ꯭ꯔꯣ
ꯍꯜꯂꯣ ꯍꯥꯎ
ꯑ ꯅꯪ ꯀꯩ
ꯑꯩꯁꯦ ꯑꯉꯥꯡꯒꯤꯅꯦ ꯅꯍꯥꯟꯁꯦ ꯑ ꯃꯃꯥꯡꯒꯤ ꯊꯥꯡꯖꯗ ꯑꯣꯏꯔ ꯃꯥꯟꯂꯦ ꯑꯩꯅ ꯃꯃꯥꯡꯒꯤ ꯊꯥꯡꯖ ꯅꯠꯇꯦꯅꯦꯍꯦ ꯅꯤꯡꯊꯧ ꯀꯥꯕꯗ ꯑꯣꯏꯔ ꯃꯥꯜꯂꯦ ꯅꯤꯡꯊꯧꯀꯥꯕꯗ ꯇꯦꯁ ꯇꯧꯕꯀꯣ ꯑꯉꯥꯡꯁꯤꯡꯁꯦ ꯎꯝ ꯑꯗꯨꯏ ꯆꯦꯁꯦ ꯑꯩꯁꯦ ꯈꯣꯠꯄ ꯁꯨꯡ ꯁꯪ ꯁꯪꯗ ꯂꯩꯔꯕ ꯅꯣꯉꯥꯟꯕ ꯑꯩꯁꯦ ꯂꯩꯄꯥꯛꯄꯣꯛꯄꯥꯗꯅ ꯀꯣꯏꯁꯟ ꯁꯦꯝꯕ ꯂꯣꯏꯁꯜꯂꯨ ꯈꯣꯠꯂꯨ ꯇꯧꯕ ꯑꯗꯨꯃꯥꯏꯅ ꯇꯧꯋꯤ ꯁꯨꯝ ꯑ ꯀꯩꯅꯣ ꯇꯧ ꯂꯩꯔꯦ ꯁꯪꯗꯗꯅ ꯂꯩꯔꯦ ꯑꯗꯣ ꯍꯧꯖꯤꯛꯁꯦ ꯍꯌꯦꯡꯁꯨ ꯁꯟꯗꯦ ꯑꯣꯏꯔꯦ ꯉꯁꯤꯁꯦ ꯑꯝꯇ ꯈꯣꯠꯇꯣꯛꯀꯦꯅ ꯇꯧꯕꯅꯤꯗ ꯑꯍꯥꯟꯕ
ꯈ꯭ꯋꯥꯏ ꯑꯍꯥꯟꯕ ꯑꯩꯅ ꯄꯥꯏꯕ ꯆꯦꯁꯦ ꯃꯥꯁꯦ ꯀꯣꯏꯁꯟ ꯑꯍꯨꯝ ꯄꯤꯕꯅꯦꯕ ꯑꯩꯅ ꯀꯣꯏꯁꯟ ꯃꯔꯤꯅꯦ ꯃꯔꯤꯗꯨꯒꯤ ꯃꯅꯨꯡꯗ ꯑꯍꯨꯝ ꯏꯌꯣ ꯍꯥꯏꯕꯅꯦꯕ ꯑꯗꯨꯒ ꯀꯣꯏꯁꯟꯁꯦ ꯑꯃꯈꯛ ꯏ ꯍꯧꯔꯝꯃꯒ ꯃꯥꯁꯦ ꯂꯣꯏ ꯉꯝꯗ꯭ꯔꯦꯕ ꯑꯗꯨꯒ ꯀꯔꯤ ꯏꯒꯦꯗ ꯑꯝ ꯑꯣꯀꯦ ꯑ ꯅꯠꯇꯦ ꯁꯣꯔꯤ ꯁꯥꯔꯅ ꯏ ꯂꯩꯔꯝꯃꯦꯕ ꯅꯣꯛꯅꯤꯡꯉꯤ ꯃꯥ ꯏ ꯉꯝꯗ꯭ꯔꯦ ꯍꯥꯏꯅꯤꯗꯅ
ꯑꯣ ꯑꯗꯨ ꯌꯥꯝ ꯅꯤꯡꯁꯤꯡꯉꯦ ꯑꯗꯨꯃꯥꯏꯅ ꯇꯧꯕ ꯑꯉꯥꯡ ꯌꯥꯝ ꯌꯥꯎꯋꯦ ꯍꯥꯏꯕꯅꯤ ꯑ ꯑꯩꯈꯣꯏꯒꯤ ꯀꯩ ꯍꯥꯏꯒꯦ ꯎꯝ ꯃꯅꯤꯡꯗ ꯏꯁꯤꯜꯂꯝꯕꯒꯨꯝꯕ ꯑꯗꯨ ꯇꯧꯔꯝꯃꯨꯒ ꯍꯥꯏꯕꯒꯨꯝꯕ ꯌꯥꯝ ꯌꯥꯎꯋꯦ ꯍꯥꯏꯕꯅꯤ ꯑꯗꯣ ꯑꯩꯈꯣꯏꯗꯣ ꯐꯥꯔꯁ ꯁꯦꯃꯤꯁꯇꯔꯒꯤ ꯀ꯭ꯂꯥꯁ ꯂꯧꯒꯦꯔꯥꯅ ꯃꯦꯗꯥꯝꯅ ꯍꯥꯏꯔꯛꯑꯦꯕ ꯁꯤꯕꯨ ꯇꯧꯕꯅ ꯐꯕ꯭ꯔꯣ ꯇꯧꯗꯕꯅ ꯐꯕ꯭ꯔꯣ ꯑꯩꯅꯗꯤ ꯅꯗꯤ ꯍꯥꯏꯔꯝꯃꯦꯕ ꯍꯥꯏꯗꯤ ꯑꯩꯈꯣꯏꯗꯁꯨ ꯑꯦꯛꯁꯄꯤꯔꯤꯌꯦꯟꯁ ꯑꯣꯏꯍꯧꯅꯕꯀꯣ ꯌꯥꯝ ꯂꯧꯗꯣꯕ ꯅꯠꯇꯦꯗ ꯑꯃ ꯑꯅꯤ ꯁꯨꯝ ꯂꯧꯍꯟꯕꯒꯤ ꯋꯥꯅꯦꯕ ꯑ ꯑꯩꯈꯣꯏꯗꯁꯨ ꯍꯥꯏꯗꯤ ꯑꯦꯛꯁꯄꯤꯔꯤꯟꯁ ꯑꯣꯏꯍꯧꯏꯗꯅ ꯑꯗꯨꯃꯥꯏꯅ ꯂꯧꯕꯗꯣ
ꯃꯥꯅꯦ ꯑꯗꯨꯗꯣ ꯎꯝ ꯑꯩ ꯍꯥꯏꯁꯦ ꯅꯪ ꯆꯥꯟꯁ ꯇꯤ ꯃꯥꯡꯍꯟꯒꯅꯨ ꯆꯥꯟꯁ ꯃꯥꯡꯍꯟꯗꯅꯕ ꯍꯣꯠꯅꯧ
ꯍꯨ ꯎꯝ
ꯑꯥꯝ ꯅꯪꯉꯣꯟꯗ ꯃꯇꯝ ꯁꯪꯗ꯭ꯔꯒꯗꯤ ꯑꯩꯁꯨ ꯍꯥꯢꯕ ꯉꯝꯗꯦꯕꯀꯣ ꯃꯇꯝ ꯁꯪꯉꯒꯗꯤ ꯃꯗꯨ ꯇꯧꯍꯧꯕ ꯌꯥꯢꯑꯕ
ꯎꯝ ꯅꯍꯥꯟ ꯍꯥꯢꯔꯛꯑꯝꯕꯅꯦ ꯑꯣꯖꯥ ꯑꯣꯖꯥꯁꯤꯡꯒꯤ ꯁꯥꯇ꯭ꯔ ꯏꯁꯀꯣꯂꯔꯁꯤꯡ ꯈꯔ ꯇꯟꯗꯕ ꯍꯥꯏ꯫ꯢꯗꯤ ꯈꯤꯇꯪ ꯊꯋꯥꯢ ꯌꯥꯎꯕꯈꯩ ꯈꯔ ꯈꯔ ꯈꯟꯗꯣꯛꯄꯤꯔꯛꯑꯣꯅ ꯑꯗꯣ ꯃꯦꯗꯥꯝꯅ ꯅꯍꯥꯟꯗꯣ ꯑꯩꯈꯣꯢ ꯃꯔꯤꯗꯨꯗ ꯑꯩꯉꯣꯟꯗ ꯗꯥꯢꯔꯦ ꯍꯪꯖꯜꯂꯛꯑꯦ ꯗꯩꯗ ꯑꯩꯅ ꯍꯣꯢ ꯃꯦꯗꯥꯝ ꯍꯥꯢꯔꯦ ꯑꯗꯩ ꯏꯃꯥꯟꯅꯕꯤ ꯑꯃꯗꯣ ꯅꯪꯗꯤ ꯍꯥꯢꯕ ꯑꯗ ꯑꯩꯅ ꯍꯣꯢ ꯍꯥꯢꯕꯗ ꯃꯥꯁꯨ ꯍꯣꯢꯗꯤ ꯍꯥꯏꯌꯦꯕꯀꯣ ꯑꯗꯣ ꯑꯩꯅ ꯃꯦꯗꯥꯝ ꯁꯤꯁꯦ ꯑꯩꯈꯣꯢꯁꯨ ꯑ ꯃꯑꯣꯡꯗꯣ ꯂꯥꯢꯔꯤꯛ ꯇꯥꯛꯄ ꯍꯥꯢꯁꯦ ꯑꯩꯈꯣꯢꯗꯁꯨ ꯍꯦꯟꯒꯠꯇꯣꯢꯅꯤ ꯄ꯭ꯂꯁ ꯑ ꯍꯥꯢꯗꯤ ꯈꯤꯇꯪ ꯀꯩꯅꯣ ꯇꯧꯍꯧꯗꯣꯢꯅꯤꯗꯅ ꯅꯣꯂꯦꯖ ꯒꯦꯟ ꯇꯧꯕꯈꯛ ꯅꯠꯇꯅ ꯑꯦꯛꯁꯄꯤꯔꯤꯌꯦꯟꯁ ꯑꯃꯗꯤ ꯇꯥꯜꯍꯧꯒꯗꯣꯢꯅꯤꯗꯅ ꯑꯩꯈꯣꯢꯁꯨ ꯄꯣꯠꯇꯣ ꯑꯗꯨꯢ ꯋꯥꯅꯤꯗ ꯑꯩ ꯑꯗꯨꯃꯥꯢꯅ ꯑꯩꯅ ꯈꯜꯂꯦꯅ ꯍꯥꯢꯕ ꯑꯗꯨꯅꯤꯅꯦ ꯑꯗꯣ ꯅꯣꯢꯅꯕꯨ ꯁꯪꯗ꯭ꯔꯗꯤ ꯀꯩꯁꯨ ꯀꯥꯢꯗꯦ ꯍꯣꯅ ꯍꯥꯢꯌꯦꯕꯀꯣ ꯃꯦꯗꯥꯝꯅ ꯇꯧꯗ ꯌꯥꯗꯦ ꯍꯥꯢꯕꯗꯤ ꯅꯠꯇꯦ ꯁꯨꯝ ꯇꯧꯒꯦꯔꯥ ꯐꯥꯔꯁ ꯁꯦꯃꯤꯁꯇꯔꯒꯤ ꯐꯥꯔꯁꯠ ꯁꯦꯃꯤꯁꯇꯔꯁꯦ ꯇꯨꯌꯦꯞ ꯂꯣꯏꯔ ꯆꯪꯉꯛꯄ ꯈꯛꯇꯅ ꯉꯥꯢꯔꯤꯗꯅ ꯑ ꯁꯩꯔꯦꯡ ꯒꯨꯝꯕ ꯀꯩꯒꯨꯝꯕ ꯈꯔ ꯎꯝ
ꯅꯣꯢꯗ ꯅꯣꯢ ꯁꯨꯗꯩꯁꯤꯗ ꯑꯦꯛꯁꯄꯤꯔꯦꯟꯁ ꯇꯜꯍꯧꯕ ꯌꯥꯢ
ꯍꯣꯢ ꯍꯥꯏ꯫ꯢꯗꯤ ꯁꯥꯇ꯭ꯔꯗꯣ ꯌꯥꯝ ꯑꯕꯅꯤꯅ ꯃꯣꯢꯁꯨ ꯑꯩꯈꯣꯢꯗ ꯈꯔ ꯑꯗꯨꯝ ꯑꯦꯝ ꯌꯨꯗ ꯢꯁꯀꯣꯂꯔꯖ ꯑꯗꯨꯝ ꯀ꯭ꯂꯥꯁ ꯂꯧꯍꯜꯂꯦꯕ ꯈꯪꯉꯕ ꯑꯗꯣ ꯑꯩꯅ ꯅꯍꯥꯟ ꯃꯨꯛ ꯑꯦ ꯇꯧꯒꯦ ꯈꯣꯠꯀꯦ ꯀꯥꯢꯅ ꯑꯩ ꯋꯥꯈꯜꯗ ꯁꯨꯝ ꯈꯜꯂꯒ ꯂꯩꯖꯕ ꯑꯗꯩꯗꯨꯗ ꯃꯦꯗꯥꯝ ꯍꯣꯢꯅ ꯍꯥꯢꯔꯛꯄꯒ ꯆꯞ ꯆꯥꯔꯦ ꯃꯔꯛ ꯃꯔꯛꯇ ꯑꯗꯨꯝ ꯂꯧꯕ ꯀꯩꯁꯨ ꯀꯥꯢꯗꯦꯅꯀꯣ
ꯂꯧꯕ ꯌꯥꯢ ꯅꯪꯅ ꯑꯍꯦꯟ ꯃꯇꯝꯕꯨ ꯁꯪꯉꯗꯤꯅꯦ ꯂꯧꯕꯁꯦ ꯀꯔꯤꯝꯇ ꯃꯥꯡꯖꯗꯦ ꯅꯪꯉꯣꯟꯗ
ꯎꯝ ꯑꯗꯨꯃꯥꯢꯅꯖꯨ ꯑꯩꯖꯨ ꯈꯜꯂꯦ ꯑꯗꯣ ꯈꯪꯗ ꯃꯦꯗꯥꯝꯅ ꯅꯁꯥꯗꯣ ꯀꯩ ꯀꯩꯅꯣ ꯈꯔ ꯆꯥꯥꯁꯜꯂꯨ ꯅꯣꯢꯍꯜꯂꯣ ꯑꯇꯩ ꯑꯝꯇ ꯇꯧꯔꯅꯣ ꯅꯣꯢꯍꯜꯂꯣ ꯅꯁꯥꯗꯣ ꯐꯦꯔꯦ ꯐꯦꯔꯦ ꯍꯥꯢꯔꯦ ꯑꯩꯁꯦ ꯏꯁꯇꯦꯌꯔ ꯀꯥꯕ ꯉꯝꯗ꯭ꯔꯦꯕ ꯍꯧꯖꯤꯛꯀꯥꯟꯁꯦ ꯄꯨꯔꯥ ꯁꯥꯗꯣꯛ ꯊꯨꯡꯕꯤꯅꯦꯃꯤ ꯏꯁꯜꯇꯤꯌꯔ ꯑꯅꯤ ꯀꯥꯕꯗ ꯅꯨꯡꯁꯥ ꯁꯥꯕꯒꯤꯁꯨ ꯃꯥꯜꯂꯦꯕ ꯑꯗꯩ ꯑꯩꯁꯦ ꯚꯤꯇꯥꯃꯤꯟ ꯑꯝꯇ ꯆꯥꯗꯦꯕ ꯚꯤꯇꯥꯃꯤꯟ ꯍꯥꯢꯗꯤ ꯗꯣꯛꯇꯔꯅ ꯊꯥꯕꯗꯣ ꯚꯤꯇꯥꯃꯤꯟ ꯁꯔꯨꯛꯁꯦ ꯑꯩ ꯄꯥꯛ ꯆꯥꯥꯗ꯭ꯔꯦꯕ ꯑꯗꯣ ꯍꯧꯖꯤꯛ ꯉꯁꯤ ꯚꯤꯇꯥꯃꯤꯟ ꯊꯥꯔꯛꯑꯦ ꯃꯣꯢꯅ ꯈꯪꯗꯦ ꯑꯩꯁꯦ ꯃꯜꯇꯤꯚꯤꯇꯥꯃꯤꯟꯒꯨꯝꯕ ꯑꯃ ꯆꯥꯒꯗ꯭ꯔꯥ ꯑꯗꯨꯅ ꯚꯤꯇꯥꯥꯃꯤꯟꯁꯦ ꯋꯥꯠꯂꯛꯄꯒꯤꯅꯦꯕ ꯑꯩ ꯈꯪꯉꯦꯕ ꯑꯗꯣ ꯋꯥꯠꯂꯤꯁꯦ ꯍꯦꯛꯇ ꯋꯥꯠꯀꯗꯕ ꯅꯠ ꯇꯦ ꯃꯔꯝ ꯑꯃ ꯂꯩꯗꯅ ꯋꯥꯠꯂꯤꯛꯏꯅꯦꯕ ꯑꯃꯨꯛ ꯑꯗꯨꯅꯤꯗ ꯇꯧꯔꯤꯖꯦ ꯑꯗ ꯀꯩꯅꯣꯗ
ꯑꯃ ꯃꯔꯨꯅꯤꯀꯣ
ꯃꯥꯅꯦ ꯍꯛꯆꯥꯡ ꯐꯕꯅꯦ ꯃꯔꯨꯅꯦ ꯀꯕꯔꯅꯒ ꯌꯥꯄꯣꯠꯇꯦ ꯃꯣꯢꯅ ꯑꯩꯉꯣꯟꯗ ꯍꯦꯍꯦꯛ ꯂꯛꯅꯩ ꯅꯪꯕꯨꯨ ꯀꯕꯔꯅꯒ ꯌꯥꯔꯣꯏꯀꯣ ꯅꯁꯥꯗꯣ ꯗꯤꯛ ꯗꯤꯛ ꯂꯥꯎꯍꯜꯂꯨ ꯍꯥꯏꯔꯦ ꯐꯤꯒꯔ ꯁꯦꯝꯃꯤꯔꯕ ꯅꯪ ꯉꯟꯅ ꯍꯦꯛ ꯇ ꯂꯛꯅꯔꯑꯦꯕ ꯃꯣꯏꯅꯀꯣ ꯐꯤꯒꯔ ꯁꯦꯝꯕꯗꯤ ꯅꯠꯇꯕ ꯅꯨꯡꯁꯥ ꯁꯥꯕꯅꯤꯅ ꯆꯥꯅꯤꯡ ꯊꯛꯅꯤꯡꯕꯁꯨ ꯗꯨꯝ ꯐꯥꯎꯗꯦꯕ ꯑꯗꯨꯒꯤ ꯑꯩꯈꯣꯏ ꯍꯪꯉꯤꯅꯦ ꯃꯁꯛ ꯁꯥꯁꯨ ꯌꯥꯝ ꯁꯥꯕ ꯑꯗ ꯒꯥꯔꯤ ꯃꯆꯥꯒ ꯆꯠꯊꯣꯛꯀ ꯆꯠꯁꯤꯟꯒ ꯑꯗꯣ ꯍꯌꯦꯡꯁꯤꯅꯅꯦ ꯑꯩꯁꯦ ꯄꯣꯊꯥꯒꯦ ꯈꯟꯖꯕ ꯁꯟꯗꯦꯅꯤꯅ ꯄꯣꯊꯥꯒꯦ ꯈꯜꯂ ꯀꯥꯟꯗꯅꯦ ꯑꯩꯖꯦ ꯌꯥꯝꯅ ꯋꯥ ꯈꯪꯗꯕ ꯇꯥꯔꯗ꯭ꯔꯥꯖꯦ ꯑꯃꯨꯛꯁꯨ ꯈꯜꯂꯦꯕ ꯑ ꯑꯩꯈꯣꯏꯒꯤ ꯔꯦꯠꯀꯤ ꯏꯟꯁꯇꯤꯇ꯭ꯌꯨꯠꯇ ꯑꯃ ꯌꯥꯎꯔꯤꯕ ꯀꯩꯅꯣ ꯏꯃꯥꯟꯅꯕꯤ ꯑꯃ ꯑꯗꯨꯗꯣ ꯑꯗꯨꯗꯣ ꯃꯥꯁꯦ ꯖꯤꯔꯤꯗꯒꯤꯅꯦꯕ ꯑꯁꯣꯝ ꯅꯥꯀꯟꯗꯒꯤ ꯃꯥꯁꯦ ꯀꯣꯛꯀꯤ ꯂꯥꯏꯌꯦꯡꯕ ꯂꯥꯛꯈꯤꯕꯅꯦꯕ ꯃꯅꯤꯄꯨꯔꯗ ꯑꯔꯗ ꯂꯥꯛꯄꯗꯨꯗ ꯃꯥꯗꯣ ꯁꯨꯝ ꯀꯣꯏꯊꯣꯔꯛꯀꯦ ꯑ ꯑꯦ ꯑꯩꯗꯤ ꯂꯝꯁꯨ ꯈꯪꯗꯦ ꯁꯪꯒꯣꯜꯕꯟꯗ ꯂꯩ ꯑꯩ ꯗꯦꯠ ꯁꯚꯦꯟꯗ ꯆꯠꯂꯅꯤ ꯍꯌꯦꯡꯒꯨꯝꯕ ꯁꯨꯝ ꯊꯦꯡꯅꯁꯤꯔ ꯏꯃꯥꯟꯅꯕꯤꯅ ꯇꯧꯔꯛꯄ ꯅꯨꯄꯤꯅꯦꯕ ꯑꯗꯩꯗ ꯑꯩꯅ ꯃꯤꯗꯣ ꯁ꯭ꯋꯥꯏꯗ ꯁ꯭ꯋꯥꯏꯗ ꯂꯩꯅꯕ ꯑꯣꯏ ꯇꯥꯔꯗꯤ ꯑꯩ ꯕꯥꯥꯏ ꯊꯕꯛ ꯆꯤꯜꯂꯦꯅ ꯍꯥꯏꯌꯥꯕꯀꯣ ꯑꯗꯨꯗ ꯑꯩꯅ ꯅꯣ ꯍꯥꯏ ꯉꯝꯗ꯭ꯔꯦꯕ ꯈꯪꯉꯕ ꯑꯣ ꯉꯥꯍꯥꯛ ꯊꯦꯡꯅꯖꯤ ꯈꯣꯠꯁꯦꯅ ꯍꯥꯏꯒ꯭ꯔꯦꯕ ꯑꯩꯗꯣ ꯑꯗꯣ ꯃꯥꯁꯦ ꯀꯪꯂꯥ ꯃꯅꯨꯡꯁꯨ ꯆꯪꯅꯤꯡꯉꯤ ꯍꯥꯏꯕ ꯃꯥ ꯍꯥꯏꯁꯦ ꯑꯗꯣ ꯀꯪꯂꯥ ꯃꯅꯨꯡꯖꯦ ꯌꯥꯝꯅ ꯀꯩꯅꯣ ꯇꯧꯋꯤꯗꯅ ꯁꯥꯡꯉꯤꯗꯅ ꯁꯦꯡꯅ ꯍꯥꯏꯔꯒꯗꯤ ꯈꯣꯡꯅ ꯆꯪꯕ
ꯒꯥꯔꯤ ꯁꯨꯃꯥꯏꯅ ꯇꯧꯑꯣ ꯆꯪꯉꯦ ꯆꯪꯉꯦꯗꯅꯀꯣ ꯑꯗꯨꯒ ꯃꯣꯏꯒꯤ ꯒꯥꯔꯤꯗꯣ ꯋꯥꯏꯕꯗꯣ ꯂꯨꯄꯥ ꯆꯥꯝ ꯌꯥꯡꯈꯩꯔ ꯆꯅꯤꯔ ꯑꯃꯥꯏ ꯂꯧꯔꯝꯅꯦꯕ
ꯑꯥ
ꯃꯣꯏ ꯒꯥꯔꯤꯗꯨꯗꯗꯨꯝ ꯍꯧꯖꯤꯛ ꯃꯣꯏꯒꯤ ꯇꯨꯔꯤꯁ ꯒꯥꯏꯠ ꯍꯥꯏ ꯇꯥꯔꯦꯀꯣ ꯒꯥꯏꯗꯇꯣ ꯒꯥꯔꯤ ꯊꯧꯔꯤꯗꯣ ꯑꯗꯨꯗꯨꯅ ꯒꯥꯏꯗ ꯑꯣꯏꯅ ꯑꯗꯨꯝ ꯂꯩꯕꯅꯦꯕꯀꯣ
ꯑꯗꯨꯗ ꯊꯧꯍꯜꯂꯒ ꯃꯣꯏ ꯑꯗꯨꯝ ꯊꯧꯕꯅꯦꯕ ꯊꯧꯔꯒꯅꯦ ꯇꯞꯅꯁꯨ ꯌꯥꯝ ꯀꯟꯅ ꯊꯧꯕꯁꯨ ꯊꯧ ꯇꯝꯅꯦ ꯊꯧꯔꯒ ꯃꯣꯏꯅꯁꯨ ꯂꯣꯏ ꯇꯥꯛꯄꯅꯦꯕ ꯃꯐꯝꯖꯦ ꯁꯤꯅ ꯃꯐꯝꯅꯤ ꯁꯤꯅ ꯁꯤꯅꯤꯁꯤ
ꯑꯣ ꯑꯗꯨꯕꯨ ꯑꯣꯏꯗꯤ ꯐꯩ ꯑꯩꯗꯤ ꯈꯣꯡꯅ ꯆꯪꯕ ꯗꯤ ꯉꯝꯃꯔꯣꯏꯕ ꯍꯥꯏꯗꯤ ꯑꯩ ꯏꯁꯥꯏ ꯈꯔꯒ ꯋꯥ ꯂꯩꯕꯒ ꯑ ꯗꯣ ꯃꯥꯅ ꯍꯥꯏꯐꯦꯠ ꯆꯪꯅꯤꯡꯉꯦ ꯍꯥꯏꯔꯦ ꯑꯗꯣ ꯑꯩꯈꯣꯏꯔꯣꯝꯗꯁꯨ ꯂꯥꯛꯅꯤꯡꯉꯦ ꯍꯥꯏꯔꯦ ꯋꯥꯔꯤꯕꯨꯕ ꯃꯥ ꯑꯃꯇꯪ ꯂꯥꯛ ꯂꯥ ꯇꯣꯏꯅ ꯂꯥꯛꯄ ꯅꯠꯇꯕꯅꯤꯅꯀꯣ ꯑꯗꯨꯒꯤ ꯑꯩꯅ ꯑꯦ ꯃꯥꯏ ꯗꯣꯛꯇꯔ ꯆꯠꯄ ꯈꯣꯠꯄꯩꯖꯨ ꯍꯥꯏꯔꯛꯇ꯭ꯔꯕꯅꯤꯅ ꯑꯗꯨꯃ ꯑꯩꯉꯣꯟꯗ ꯀꯩꯝꯇ ꯍꯥꯏꯔꯛꯇ꯭ꯔꯕꯅꯤꯅ ꯃꯥ ꯅꯣꯡ ꯐꯥꯗꯣꯛ ꯎꯃꯥꯏ ꯍꯥꯏꯔꯛꯄꯗꯨꯗ ꯑꯩꯁꯨ ꯅꯣ ꯍꯥꯏ ꯉꯝꯗ꯭ꯔꯦꯕ ꯑꯗ ꯍꯣꯏ ꯑꯅ ꯍꯥꯏꯗꯣꯛꯈ꯭ꯔꯦ ꯑꯩꯗꯣ ꯑꯗꯣ ꯍꯌꯦꯡꯗꯣ ꯄꯥꯎ ꯐꯥꯎꯅꯁꯦꯅ ꯍꯥꯏꯔꯛꯑꯦꯕ ꯑꯗ ꯑꯩꯅ ꯍꯣꯏ ꯍꯣꯏꯅ ꯍꯥꯏꯈ꯭ꯔꯦ ꯑꯗꯣ ꯑꯩꯉꯣꯟꯗꯗꯤ ꯈꯤꯇꯪ ꯋꯥꯗꯣꯏꯅꯤꯗꯅ ꯈꯇꯪ ꯄꯣꯊꯥꯖꯒꯦ ꯈꯟꯖꯕ ꯄꯣꯠꯇꯣ ꯑꯗꯨꯏ ꯋꯥꯅꯤꯗ ꯑꯗꯨꯒ ꯃꯟꯗꯦ ꯇꯨꯏꯁꯗꯦ ꯆꯦ ꯋꯦꯅꯦꯁꯗꯦ ꯅꯨꯃꯤꯠꯇꯅ ꯑꯃꯨꯛ ꯀꯣꯂꯦꯁꯀꯤ ꯃꯤꯇꯤꯡ ꯑꯃ ꯂꯩꯌꯦꯕ ꯑꯩꯈꯣꯏ ꯁꯤ ꯀꯣꯂꯦꯖꯁꯤꯒꯤ
ꯑꯗꯨꯒꯤ ꯑꯁ ꯈꯪꯗꯦꯅꯦ ꯃꯊꯪ ꯃꯊꯪ ꯊꯕꯛꯁꯦ ꯍꯦꯛꯇ ꯂꯩꯔꯣꯏꯗ꯭ꯔꯥ ꯂꯩꯔꯣꯏꯗ꯭ꯔꯥ ꯈꯟꯕ ꯃꯔꯤ ꯃꯔꯤ ꯍꯦꯛꯇ ꯂꯩꯁꯜꯂꯛꯑꯦ ꯌꯥꯗꯦꯅꯦ ꯆꯍꯤ ꯌꯥꯡꯈꯩ ꯊꯕꯛ ꯑꯥ ꯆꯍꯤ ꯌꯥꯡꯈꯩ ꯊꯕꯛ ꯌꯥꯡꯈꯩ ꯆꯍꯤ ꯀꯨꯟꯊ꯭ꯔꯥ ꯊꯕꯛ ꯀꯨꯟꯊ꯭ꯔꯥ ꯇꯧꯔꯦ ꯍꯥꯏꯕ ꯑꯩꯈꯣꯏꯁꯨ
ꯎꯝ
ꯅꯪꯁꯨ ꯉꯥꯏꯔꯦ ꯑ ꯑꯃꯅ ꯑꯃꯒꯤ ꯍꯥꯏꯇꯥꯔꯦ ꯑ ꯆꯤꯂꯤꯒ ꯆꯤꯟꯗꯦꯒ ꯅꯪꯗꯤꯗꯨ ꯀꯣꯝꯃꯤꯒ ꯀꯣꯝꯗꯦꯒ ꯍꯥꯏꯅꯔꯨꯕꯩ ꯃꯇꯝ ꯂꯩꯇꯕꯗꯣ ꯑꯩ ꯑꯩꯁꯨ ꯑꯗꯨꯝ ꯆꯤꯟꯕꯅꯤꯅ ꯃꯤ ꯃꯤꯁꯨ ꯑꯗꯨꯝ ꯆꯤꯜꯂꯝꯒꯅꯤꯅ ꯑꯗꯨꯝ ꯈꯜꯂꯦꯕ ꯋꯥꯈꯟꯁꯤꯗ ꯍꯥꯏ ꯇꯥꯔꯦꯅꯦ ꯆꯤꯟꯁꯨꯨ ꯆꯤꯟꯅꯔꯤꯅꯦꯕ ꯏꯚꯟ ꯃꯤꯒꯤ ꯃꯦꯁꯦꯖ ꯅꯠꯇ꯭ꯔꯒ ꯏꯃꯥꯟꯅꯕꯤꯅꯒ ꯀꯣꯜꯒ ꯇꯧꯔꯝꯕꯁꯦ ꯀꯣꯜ ꯕꯦꯛ ꯇꯧꯕꯕꯧ ꯀꯥꯎꯋꯦꯕ ꯂꯥꯏꯔꯤꯛꯀ ꯍꯪꯉꯝꯕꯁꯦ ꯃꯦꯁꯦꯁꯄꯨ ꯍꯟꯕ ꯀꯥꯎꯋꯦꯕ ꯍꯟꯒꯦꯗꯤ ꯈꯜꯂꯝꯗꯣꯏꯅꯤ ꯑꯗꯨꯒ ꯀꯥꯎꯒꯤꯗꯣꯏꯅꯦꯕ ꯑꯃ ꯑꯃ ꯑꯃ ꯇꯧꯒꯤꯕꯗꯀꯣ ꯈꯪꯗꯦ ꯅꯍꯥꯟꯋꯥꯏ ꯈꯔ ꯀꯣꯝꯃꯝꯃꯦ ꯍꯧꯖꯤꯛꯇꯤ ꯌꯥꯗ꯭ꯔꯦ ꯅꯪꯁꯨ ꯆꯤꯜꯂꯝꯃꯅꯤꯅꯦ
ꯑꯕꯨ ꯁꯨꯃꯥꯏꯅ ꯂꯩꯔꯗꯤ ꯄꯨꯟꯁꯤ ꯃꯥꯜꯂꯛꯇ꯭ꯔꯦ ꯍꯥꯏꯁꯦ
ꯍꯨ ꯍꯨ ꯍꯨ ꯍꯤ ꯑꯗꯨꯅꯦ ꯑꯩꯅ ꯈꯜꯂꯤꯕꯀꯣ ꯑꯩꯈꯣꯏ ꯑꯣꯖꯥꯁꯤꯡꯁꯦ ꯇꯣꯂꯣꯞꯇꯤ ꯌꯥꯝ ꯆꯥꯎꯔꯤꯅꯦꯕ ꯑꯗꯨꯒ ꯃꯣꯏꯁꯦ ꯌꯥꯝ ꯋꯥ ꯂꯩꯔꯝꯃꯦ ꯍꯥꯏꯕ ꯍꯥꯏꯗꯤ ꯐ꯭ꯔꯤꯗ ꯐꯪꯕ ꯑꯣꯏꯔꯝꯗꯦ ꯍꯥꯏꯕ ꯃꯣꯏ ꯇꯣꯂꯣꯞꯁꯦ ꯅꯆꯤꯟꯊꯤ ꯍꯥꯏꯅꯤꯀꯣ ꯀꯣꯏꯁꯟ ꯁꯦꯝꯕ ꯆꯦ ꯌꯦꯡꯕ ꯀ꯭ꯂꯥꯁ ꯂꯧꯕ ꯂꯥꯏꯔꯤꯛ ꯄꯥꯕ ꯁꯦꯃꯤꯅꯥꯔꯒꯤ ꯑꯗꯨ ꯀꯤ ꯑꯗꯥꯒꯤ ꯑꯁ ꯄꯨꯔꯥ ꯕꯤꯖꯤꯅꯦ ꯍꯥꯏꯕ ꯃꯣꯏ ꯑꯣꯏꯔꯝꯃꯤꯁꯦ
ꯑꯩꯁꯨ ꯅꯤꯡꯊꯧꯀꯥꯕ ꯅꯨꯃꯤꯠꯀ ꯂꯩꯕꯥꯛꯄꯣꯛꯄ ꯅꯨꯃꯤꯠꯀꯁꯦ ꯁꯦꯃꯤꯅꯔ ꯋꯔꯥꯛꯁꯣꯞ ꯑꯅꯤ ꯌꯥꯎꯗꯣꯏꯅꯤ ꯋꯥꯛꯁꯣꯞꯁꯦ ꯅꯨꯃꯤꯠ ꯅꯤꯅꯤ ꯂꯩꯌꯦꯕꯀꯣ ꯑꯩꯈꯣꯏꯒꯤ ꯗꯤꯖꯤ ꯗꯤ ꯀꯥꯡꯕꯨ ꯑꯩꯈꯣꯏ ꯃꯦꯠꯁ ꯑꯣꯖꯥꯁꯤꯡ ꯑꯩꯈꯣꯏꯒꯤ ꯀꯩꯅꯣ ꯀꯦꯟꯗ꯭ꯔ ꯕꯤꯗ꯭ꯌꯥꯂꯌꯥ ꯃꯌꯥꯝꯁꯤꯒꯤꯅꯦꯕꯀꯣ
ꯑꯣ
ꯑꯗꯣ ꯋꯥꯛꯁꯣꯞꯁꯦ ꯅꯨꯃꯤꯠ ꯅꯤꯅꯤꯁꯦ ꯀꯃꯥꯏꯅ ꯇꯧꯅꯤ ꯑꯗꯣ ꯄꯨꯡ ꯃꯥꯄꯜꯗꯒꯤ ꯍꯧꯔꯒ ꯄꯨꯡ ꯃꯉꯥ ꯃꯈꯥꯏꯐꯥꯎꯅꯦꯕ ꯅꯨꯡꯗꯥꯡꯋꯥꯏꯔꯝꯒꯤ ꯑꯗꯨꯗꯨꯅ ꯌꯦꯡꯉꯣꯗꯅ ꯁꯤꯁꯦ ꯊꯕꯛ ꯀ꯭ꯂꯥꯁꯇꯦ ꯆꯪꯉꯔꯣꯏ ꯀ꯭ꯂꯥꯁ ꯆꯪꯉꯔꯣꯏ ꯑꯗꯨꯅ ꯅꯨꯡꯉꯥꯏꯒꯗ꯭ꯔꯥ ꯍꯥꯏꯔꯒ ꯄꯨꯡ ꯃꯥꯄꯟꯗꯩꯅ ꯃꯉꯥ ꯃꯈꯥꯏꯐꯥꯎ ꯁꯦ ꯁ ꯑꯗꯨꯝ ꯑꯣꯟꯂꯥꯏꯟ ꯇꯧꯗꯣꯏꯅꯦꯕꯥ ꯑꯗꯨꯗ ꯃꯣꯏꯅ ꯕ꯭ꯔꯦꯛ ꯑꯥ ꯇꯤ ꯕ꯭ꯔꯦꯛ ꯑꯅꯤ ꯄꯤ ꯄꯨꯡꯈꯥꯏ ꯄꯨꯡꯈꯥꯏꯒꯤ ꯑꯗꯨꯒ ꯃꯔꯛꯇ ꯂꯟꯁ ꯕ꯭ꯔꯦꯛ ꯑꯃ ꯄꯨꯡ ꯑꯃꯒꯤ ꯑꯃꯒ ꯄꯨꯂꯞꯅ ꯄꯨꯡ ꯑꯅꯤ ꯍꯥꯏꯇꯥꯔꯦ ꯃꯁꯤ ꯑꯍꯨꯝꯂꯛ ꯊꯣꯛꯅ ꯑꯗꯨꯕꯨꯗꯤ ꯄꯤꯒꯅꯤ ꯑꯗꯣ ꯈꯪꯗꯦ ꯌꯦꯡꯉꯣꯟꯅꯦ ꯇꯧꯔꯤꯁꯦ ꯒ꯭ꯌꯥꯟ ꯃꯦꯟ ꯑꯃ ꯏꯉꯥꯎ ꯉꯥꯎꯔꯦ
ꯋꯥꯔꯝꯅꯤ ꯑꯁꯦꯡꯕ ꯅꯪꯒꯤ ꯀ꯭ꯂꯥꯁꯇꯣ ꯋꯥꯟꯒꯨꯝꯕ ꯇꯨꯒꯨꯝꯕ ꯊ꯭ꯔꯤꯒꯨꯝꯕ ꯂꯧꯕ ꯅꯠꯇ꯭ꯔꯦ ꯍꯥꯏꯕ ꯇꯔꯨꯛ ꯇꯔꯦꯠ ꯇꯔꯨꯛ ꯇꯔꯦꯠ ꯂꯧꯁꯤꯜꯂꯛꯑꯗꯤ ꯄꯨꯔꯥ ꯗꯝꯂꯣꯏꯔꯝꯅꯤ ꯍꯥꯏꯕ
ꯅꯨꯡꯇꯤꯒꯤ ꯇꯔꯨꯛ ꯅꯠꯇ꯭ꯔꯒ ꯇꯔꯦꯠꯅꯦꯕꯀꯣ ꯄꯨꯂꯞꯅ ꯀ꯭ꯂꯥꯁ ꯀꯨꯟꯊ꯭ꯔꯥꯒ ꯀ꯭ꯂꯥꯁ ꯄꯨꯂꯞꯅ ꯀ꯭ꯂꯥꯁ ꯀꯨꯟꯊ꯭ꯔꯥ ꯇꯔꯨꯛꯅꯦꯕꯀꯣ ꯀꯨꯟꯊ꯭ꯔꯥ ꯇꯔꯨꯛ ꯁꯤꯗꯩꯁꯤꯗ ꯑꯦꯛꯁꯇ꯭ꯔꯥ ꯀ꯭ꯂꯥꯁ ꯑꯅꯤ ꯑꯃ ꯍꯥꯏꯗꯤ ꯀ꯭ꯂꯥꯁ ꯁꯟꯗꯦ ꯁꯇꯔꯗꯦꯁꯦ ꯉꯁꯤ ꯁꯦꯇꯔꯗꯦꯅꯤ ꯑꯗꯣ ꯀ꯭ꯂꯥꯁ ꯑꯅꯤ ꯑꯃ ꯇꯣꯉꯥꯟꯕ ꯑꯦꯛꯁꯇ꯭ꯔꯥꯅꯦꯕ ꯑꯗꯨꯅ ꯀꯨꯟꯊ꯭ꯔꯥꯅꯤ ꯄꯥꯜ ꯑꯗꯨꯅꯦꯕ ꯆꯌꯣꯜ ꯑꯃꯗ ꯂꯩꯔꯤꯁꯤ
ꯎ
ꯎꯝ
ꯑꯗꯨꯅꯦ ꯌꯥꯝꯃꯦ ꯍꯥꯏꯕ ꯅꯪꯒꯤ ꯀ꯭ꯂꯥꯁꯇꯣ ꯍꯣꯏ ꯑꯩ ꯍꯨꯏ ꯈꯣꯡꯉꯤꯁꯦ ꯀꯅꯥꯅꯣꯝꯇ ꯌꯦꯡꯒꯦ ꯑꯥ
ꯍꯣꯏ ꯍꯣꯏ ꯍꯣꯏ
ꯎꯝ ꯑꯃꯨꯛ ꯇꯧꯔꯛꯀꯦ